ꯇꯥꯕꯔꯥ
ꯎꯝꯗꯥꯏ
ꯀꯩꯗꯧꯔꯤꯅꯣ
ꯍꯧꯖꯤꯛꯅ ꯆꯥꯛ ꯆꯥꯠꯇꯣꯛꯑꯦ
ꯑꯁ ꯇꯦꯟꯒꯦꯗꯥ
ꯍꯥ
ꯊꯦꯡꯉꯦꯕ ꯀꯔꯤ ꯌꯦꯟꯖꯥ ꯆꯔꯥ
ꯌꯦꯟꯖꯥ ꯌꯦꯟꯖꯥ ꯆꯤꯞꯁ ꯀꯥ ꯇꯦꯔꯒꯥ ꯆꯦ
ꯍꯥ ꯍꯥ ꯍꯥꯎ꯭ꯔꯥ ꯅꯪ ꯊꯣꯡꯉꯤꯔꯣ
ꯏꯟꯖꯥꯡ ꯊꯣꯡꯒꯦꯕ
ꯑꯗꯨ ꯅꯪꯅ ꯅꯪꯅ ꯊꯣꯡꯉꯤꯔꯣꯏ ꯕꯥ ꯆꯥꯏ ꯅꯪꯗꯣ
ꯎꯝ ꯑꯗꯨ ꯏꯟꯁꯥꯡ ꯊꯣꯡꯇꯦ ꯍꯥꯏꯕ
ꯑꯣ ꯑꯗꯨꯗꯤ ꯀꯥꯏ ꯂꯩꯒꯦ ꯌꯨꯝꯗ ꯂꯩꯕ꯭ꯔꯣ
ꯎꯝ
ꯆꯥꯛ ꯆꯥꯔꯕꯣ ꯅꯡꯗꯦ
ꯍꯣꯏ ꯖꯟ ꯆꯥꯔꯁꯦ ꯑꯃꯨꯛ ꯂꯥꯝ ꯂꯥꯝꯕ ꯍꯧꯔꯦ ꯑꯃꯨꯛ
ꯎꯝ ꯑꯩꯈꯣꯌꯗ ꯆꯥꯏꯟ ꯁꯥꯡꯒ ꯂꯩꯦꯕ
ꯎꯝ ꯀꯩꯟꯖꯥꯡ ꯆꯥꯔꯒꯦ
ꯉꯁꯤꯗꯣ ꯑꯩꯈꯣꯏ ꯉꯔꯥꯡꯒꯤ ꯉꯥꯅꯨꯗ ꯑꯗꯨꯝ ꯆꯥꯏ ꯉꯔꯥꯡ ꯉꯔꯥꯡ ꯉꯥꯅꯨ ꯆꯥꯏꯕꯀꯣ
ꯑꯣ
ꯑꯗꯣ ꯉꯔꯥꯡꯒꯤꯗꯣ ꯑꯌꯨꯛꯇꯁꯨ ꯑꯗꯨꯝ ꯆꯥꯕ
ꯑꯣ ꯐꯩꯅꯦ
ꯎꯝ
ꯅꯡꯗꯦ ꯌꯨꯝꯗꯔꯥ
ꯑꯩ ꯍꯧꯖꯤꯛ ꯏꯃꯥꯟꯅꯕꯈꯩꯗ ꯂꯩꯌꯦ
ꯎꯝ ꯀꯩꯗꯧꯔꯤꯅꯣ
ꯑ ꯁꯨꯝ ꯂꯩꯕꯅꯤꯗ ꯌꯦꯡꯕ ꯅꯨꯡꯉꯥꯏꯇꯕꯩꯀꯣ
ꯑꯝ
ꯅꯪꯒ ꯅꯨꯡꯉꯥꯏꯔꯤꯕꯣ
ꯅꯨꯉꯥꯏꯔꯤ
ꯑꯁ ꯑꯩꯁꯨ ꯅꯨꯡꯉꯥꯏꯔꯤ ꯍꯥꯏꯇꯥꯔꯦꯅꯦ
ꯑ
ꯌꯝꯗꯦ ꯅꯪ ꯀꯣꯂꯦꯖ ꯀꯥꯔꯤꯔꯣ ꯀꯥ ꯂꯣꯏꯔꯕꯣ
ꯀꯥꯔꯗꯦ ꯎꯝ
ꯀꯦꯃꯣ ꯁꯨꯅꯤꯁꯇ
ꯁꯦꯀꯦꯟ ꯁꯦꯀꯦꯟ ꯁꯦꯃꯤꯁꯇꯔ ꯈꯛ ꯉꯥꯏꯔꯤꯗ ꯑꯉꯥꯡꯅꯦ
ꯑꯉꯥꯡ ꯑꯣꯏꯔꯤꯗꯩꯅꯤ ꯑꯩꯗ
ꯆꯞ ꯃꯨꯅꯥꯏꯕꯅꯤ
ꯎꯝ ꯎꯝ
ꯍꯟꯗꯛ ꯇꯣꯗꯔꯅꯦꯦ ꯑꯌꯥ ꯑꯌꯥ ꯍꯟꯗꯛ
ꯀꯩꯗꯧꯔꯦ
ꯑꯩ ꯌꯨꯝ ꯆꯠꯅꯤꯉꯦ ꯌꯥꯝ ꯅꯨꯡꯉꯥꯏꯇꯦ
ꯑꯗꯨ ꯅꯪ ꯈꯨꯟꯖꯦꯜꯗ ꯌꯥꯝ ꯐꯖꯩꯌꯦ ꯇꯥꯕꯗ ꯌꯥꯝ ꯌꯥꯝ ꯏꯪ ꯏꯪ ꯂꯥꯎꯑꯦꯕ ꯅꯪ ꯈꯟꯖꯟꯗ
ꯍꯟꯗꯛ ꯀꯩꯇꯧꯒꯦ ꯎꯝ ꯁꯦꯀꯦꯟ ꯁꯦꯃꯤꯁꯇꯔꯒꯤ ꯄꯔꯤꯈꯥ ꯊꯥꯗꯔꯦ ꯅꯪꯅ ꯐꯔꯣꯟ ꯐꯤꯜ ꯑꯞ ꯇꯧꯔꯕꯣ ꯅꯪꯗꯤ
ꯑꯣ ꯇꯧꯗ꯭ꯔꯤꯌꯦ
ꯑꯣ
ꯑꯗꯨ ꯀꯩꯗꯧꯉꯩ ꯍꯧꯅꯤ ꯍꯥꯏꯕ꯭ꯔꯣ ꯏꯖꯝꯗꯣ ꯃꯟꯂꯂꯤꯛꯖꯥꯃꯩ
ꯑꯒꯁ ꯗꯦꯠ ꯑꯦꯠꯇꯤꯟꯗ
ꯑꯥꯒꯁ ꯗꯦꯠ ꯇꯦꯟꯗꯀꯣ ꯑꯣ
ꯅꯪꯁꯨ ꯀꯣꯂꯦꯁꯄꯨꯟꯅꯤꯡ ꯆꯠꯄ꯭ꯔꯣ
ꯑꯩ ꯑꯗꯨꯝ ꯃꯔꯛ ꯃꯔꯛꯇ ꯆꯠꯂꯦ ꯑꯗꯨ ꯑꯩ ꯀꯩꯝꯇ ꯍꯪꯖꯒꯦꯀꯣ
ꯎꯝ ꯅꯪ ꯀꯣꯂꯦꯜꯁ ꯆꯠꯇꯝꯇꯧꯔꯒ ꯆꯤꯡꯕ꯭ꯗꯣ
ꯑꯣ ꯑꯩꯈꯣꯏ ꯇꯝꯄꯥꯛꯇꯅꯦꯗ ꯆꯤꯡꯗꯗꯤ ꯅꯠꯇꯦꯗ
ꯑꯣ
ꯑꯗꯣ ꯑꯩ ꯀꯩꯅꯣꯝꯇ ꯍꯪꯖꯒꯦꯀꯣ ꯑꯩꯈꯣꯏ ꯑꯩꯈꯣꯏ ꯏꯃꯥꯟꯅꯕ ꯑꯃ ꯂꯩꯌꯦꯕꯥ
ꯑꯥ
ꯃꯥꯁꯨ ꯍꯟꯗꯛꯅ ꯐꯥꯔꯁ ꯁꯦꯃꯤꯁꯇꯔ ꯅꯍꯥꯟ ꯂꯥꯁ ꯌꯥꯔꯗ ꯑꯦꯗꯃꯤꯁꯟ ꯇꯧꯍꯧꯗ꯭ꯔꯦꯕ ꯃꯥꯗꯣ ꯑꯗꯨ ꯍꯟꯗꯛꯅ ꯇꯧꯒꯦ ꯍꯥꯏꯕ ꯍꯧꯖꯤꯛ ꯃꯇꯝ ꯂꯩ ꯇꯧꯕ ꯌꯥꯒꯗ꯭ꯔꯣ
ꯑꯦꯗꯃꯤꯁꯟ ꯐꯥꯔꯁ ꯁꯤꯃꯤꯁꯇꯔꯒꯤ
ꯍꯣꯏ
ꯑꯗꯨꯗꯤ ꯀꯣꯂꯦꯖ ꯀꯣꯂꯦꯖꯀꯤ ꯃꯇꯨꯡꯏꯟꯅ ꯆꯠꯂꯤꯅ
ꯑꯗꯨ ꯅꯪꯒꯤ ꯋꯥꯈꯜꯗꯗꯤ ꯌꯥꯅꯤꯅ ꯈꯟꯕ꯭ꯔꯣ
ꯏꯪꯉꯥ ꯈꯪꯏ ꯈꯪꯗꯦꯍꯦ ꯄꯨꯔꯥ ꯑꯡꯀꯜ ꯀꯣꯕꯣꯏꯇꯔꯤ ꯄ꯭ꯔꯤꯟꯁꯤꯄꯥꯜꯒꯤ ꯈꯨꯁꯤꯅꯦꯗꯅ ꯑꯗꯨꯗꯤ
ꯑꯗꯨ ꯂꯦꯠ ꯐ꯭ꯔꯥꯏꯟꯗꯤ ꯂꯧꯗꯧ ꯃꯥꯟꯗꯦꯀꯣ ꯂꯦꯠ ꯐꯥꯏ ꯂꯦꯠ ꯐꯥꯏ
ꯂꯦꯐ ꯂꯦꯐ ꯐꯥꯏ
ꯐꯥꯏꯟ ꯐꯥꯏꯟ ꯂꯧꯗꯧ
ꯑꯗꯨ ꯑꯗꯨ ꯐꯥꯢꯟ ꯂꯧꯔꯒ ꯂꯧꯔꯒ ꯇꯧꯕ ꯌꯥꯔꯗꯤ ꯐꯔꯦꯅꯦ ꯑꯗꯨꯕꯨ ꯗꯦꯠ ꯍꯦꯟꯕꯒꯤ ꯃꯇꯝ ꯂꯣꯏꯈ꯭ꯔꯕꯒꯤ ꯇꯧꯔꯣꯏ ꯂꯧꯔꯔꯣꯏ ꯍꯥꯏꯔꯗꯤ ꯀꯃꯥꯏꯅ ꯇꯧꯅꯤ
ꯑꯎ ꯍꯟꯗꯛꯅꯦꯕꯥ ꯃꯥꯅ ꯍꯌꯦꯡꯁꯦ ꯑꯝꯇ ꯆꯠꯂꯨꯁꯦ ꯍꯥꯏꯕꯀꯣ ꯃꯥꯅ
ꯑꯥ
ꯑꯗ ꯑꯩꯅꯗꯤ ꯌꯥꯒꯗ꯭ꯔꯥ ꯌꯥꯔꯣꯏꯗ꯭ꯔꯥꯅ ꯈꯪꯗ꯭ꯕꯥ ꯐꯖꯅ
ꯎꯝ
ꯅꯣꯏꯗꯤ ꯂꯧ ꯂꯧꯎꯕ꯭ꯔꯣ
ꯂꯧ
ꯍ
ꯇ ꯑꯣꯏ ꯍꯣꯏ
ꯃꯇꯦꯡ ꯄꯥꯡꯕ ꯂꯥꯛꯄꯤꯌꯔꯥ
ꯂꯥꯛꯑꯣ ꯑꯗꯨꯕꯨ ꯑꯩꯗꯤ ꯌꯨꯝꯗ ꯅꯠꯇꯦ ꯑꯩꯈꯣꯏ ꯌꯨꯝꯗ ꯀ꯭ꯂꯥꯁ ꯆꯠꯂꯨ
ꯆꯠꯃꯤꯟꯅꯗꯕꯅꯤ ꯀꯩꯅ ꯅꯪ ꯃꯇꯦꯡ ꯄꯥꯡꯉꯦ ꯍꯥꯏꯁꯦ
ꯑꯩ ꯈꯣꯏ ꯌꯨꯝꯗ ꯆꯠꯂꯣ ꯑꯩꯈꯣꯏ ꯏꯃꯥꯕ ꯏꯆꯦ ꯂꯩꯕꯅꯦ ꯆꯠꯂꯣ
ꯀꯩꯗꯧꯔꯌꯥ
ꯍꯧꯖꯤꯛ ꯆꯥꯛ ꯆ ꯇꯣꯛꯑꯒ ꯀꯣꯟ ꯐꯦꯡꯉꯦ
ꯀꯣꯡ ꯐꯦꯡꯉꯤꯕ
ꯀꯣꯟ ꯀꯣꯟ
ꯀꯣꯟ ꯐꯦꯡꯉꯤꯕ
ꯎꯝ ꯎꯝ ꯎꯝ ꯎꯝ
ꯑꯁ ꯅꯣꯡꯃꯨ ꯇꯥꯔꯛꯏꯅꯦ ꯇꯧꯔꯤꯁꯦ
ꯉꯁꯥꯏꯗꯣ ꯅꯨꯡꯁꯥ ꯌꯥꯝ ꯀꯟꯅ ꯇꯧꯔꯒ
ꯍꯣꯏ ꯅꯣꯡ ꯇꯥꯔꯛꯏ ꯁꯤ ꯅꯣꯡꯁꯤ ꯀꯃꯥꯏꯅ ꯇꯧꯗꯣꯏꯅꯣ
ꯍꯣꯏꯗꯤ ꯇꯥꯔꯤꯗ ꯅꯣꯡꯃꯗꯤ ꯃꯝꯃꯦ
ꯑꯩ ꯍꯧꯖꯤꯛꯇꯪ ꯐꯤ ꯁꯨꯔ ꯐꯤ ꯐꯧꯔꯝꯕꯅꯦꯕ ꯑꯗꯨꯒ ꯑꯩ ꯏꯃꯅꯕꯈꯣꯏ ꯆꯠꯔꯕ ꯐꯤꯗꯨ ꯐꯖꯔꯕꯅꯤ ꯑꯗꯨꯗꯤ
ꯎꯝ ꯅꯪ ꯁꯤꯗ ꯁꯤꯗ ꯇꯝꯄꯥꯛꯇꯅꯦꯕ ꯃꯤ ꯑꯃ ꯂꯩꯕꯔ
ꯍ
ꯇꯝꯃꯤꯂꯣ ꯆꯤꯡꯃꯤꯔꯣ
ꯀꯩ ꯍꯥꯏꯕ
ꯁꯤ ꯇ ꯄꯥꯏꯔꯤ ꯃꯤꯅꯣ ꯆꯤꯡꯒꯤ ꯃꯤꯔꯣ
ꯑꯩꯔꯣ
ꯎꯝ
ꯇꯪꯈꯥꯏ ꯇꯪꯈꯥꯏꯅꯦ ꯑꯩꯈꯣꯏꯗꯤ
ꯇꯪꯈꯥꯏ ꯇꯪꯈꯥꯢ
ꯍꯣꯏ
ꯑꯗꯨꯗꯤ ꯑꯗꯨꯗꯤ ꯈꯪꯕꯒꯝ ꯇꯧꯋꯦ
ꯅꯣꯏ ꯅꯪꯗꯤ
ꯍꯦꯒꯤ ꯆꯤꯅꯤ ꯍꯥꯏ
ꯍꯥꯥ
ꯇꯅꯤ
ꯑꯁ ꯅꯪꯅꯦ ꯆꯤꯡꯗꯣ ꯆꯤꯡꯗꯣ ꯌꯥꯝ ꯋꯥꯡꯉꯝꯗꯧ ꯃꯥꯜꯜꯂꯤꯦ
ꯗꯤ ꯌꯥꯝ ꯋꯥꯡꯉꯦ ꯅꯪ ꯀꯥꯕ ꯉꯝꯔꯦ
ꯍꯥꯏꯅꯦ ꯋꯥꯡ ꯉꯝꯃꯅꯦꯕ
ꯅꯪꯗꯦ ꯅꯪꯅꯁꯦ ꯑꯁꯤ ꯇꯝꯄꯥꯥꯛꯒ ꯆꯤꯡꯒꯤ ꯂꯝꯕꯤ ꯃꯌꯥꯏꯗ
ꯍꯣꯏ ꯃꯌꯥꯏꯗꯨꯅꯦꯕ ꯃꯌꯥꯏ ꯃꯌꯥꯏ ꯍꯥꯏꯅꯗꯨꯅꯦꯕ
ꯑ ꯆꯠꯄ ꯑꯁꯤ ꯆꯝꯄꯜꯗ ꯎꯝ ꯆꯤꯡꯒꯤ ꯆꯠꯄ ꯂꯝꯕꯤꯗꯔ
ꯍꯣꯏ ꯆꯤꯡ ꯆꯠꯄꯒꯤ ꯂꯝꯕꯤꯒ ꯇꯝꯄꯥꯛ ꯆꯠꯄꯒꯤ ꯂꯝꯕꯤꯒ ꯑ ꯇꯪꯈꯥꯏ ꯇꯪꯈꯥꯏ ꯍꯥꯏꯗꯤꯀꯣ ꯆꯤꯡꯒꯤ ꯀꯤꯂꯣꯃꯤꯇꯔ ꯑꯃ ꯆꯤꯡ ꯌꯧꯅꯤꯡꯉꯥꯏ ꯀꯤꯂꯣꯃꯤꯇꯔ ꯑꯃ ꯀꯣ ꯑꯗꯨꯒ ꯇꯝꯄꯥꯛ ꯌꯧꯅꯤꯡꯉꯥꯏ ꯀꯤꯂꯣꯃꯤꯇꯔ ꯑꯃ ꯑꯗꯨꯒꯤ ꯃꯌꯥꯏꯗ ꯑꯩꯈꯣꯏ ꯂꯩꯕ
ꯎꯝ
ꯒꯟ ꯇꯥꯕ꯭ꯔꯥ
ꯏꯀꯥꯏ
ꯈꯤꯇꯪ ꯇꯥꯕ꯭ꯔꯥ
ꯈꯤꯇꯪ ꯅꯠꯇꯕ ꯌꯥꯝ ꯇꯥꯏ
ꯑꯥ
ꯅꯪ ꯅꯪ ꯈꯨꯟꯖꯦꯜꯗ ꯐꯖꯩꯌꯦ ꯁꯦꯡꯕ
ꯍꯥ
ꯍꯥ ꯁꯦꯕꯅꯤ ꯐꯁꯦ
ꯍꯥꯏꯁꯤꯗ ꯑ ꯑꯁ ꯈꯪꯗꯦꯌꯦ ꯈꯨꯔꯨꯝ ꯑꯦ ꯈꯨꯔꯨꯝ ꯅꯠꯇꯦ ꯊꯥꯒꯠꯆꯔꯤ ꯍꯥꯏꯗꯣ
ꯑꯥꯍ ꯑꯗꯣ ꯅꯪ ꯏꯆꯤꯅꯥꯗꯤ ꯀꯌꯥꯅꯣ ꯀꯌꯥ ꯁꯨꯒꯦ
ꯃꯉꯥ
ꯍꯥ
ꯃꯉꯥ
ꯃꯉꯥ ꯅꯪꯅ ꯀꯌꯥ ꯁꯨꯕꯤ
ꯑꯩꯅ ꯇꯔꯨꯛ
ꯅꯪ ꯑꯗꯨꯗꯤ ꯑꯇꯨꯝꯕꯤꯅꯤꯅꯦ ꯑꯗꯨꯗꯤ
ꯒꯤ ꯇꯎꯅꯦ ꯑꯩꯅ ꯑꯍꯨꯝ ꯁꯨꯕꯗ
ꯑ ꯑꯗꯨꯗꯤ ꯃꯌꯥꯏꯅꯤꯅꯦ
ꯃꯌꯥꯏꯅꯦ
ꯄꯖꯩ ꯐꯩꯅ
ꯅꯪꯗꯤ
ꯑꯩꯗꯤ ꯑꯩꯗꯤ ꯑꯅꯤ ꯈꯛꯇꯅꯦ ꯑꯩꯅ
ꯑꯍꯟ ꯑꯇꯣꯝꯕ ꯈꯂꯦ
ꯑꯃ ꯍꯥꯏꯔꯛꯑꯅꯦ ꯅꯪꯅ
ꯍꯣꯏꯗꯃꯥꯜꯂꯣ
ꯑ ꯌꯥꯝ ꯈꯪꯕꯩ ꯇꯥꯏꯞꯇ
ꯇꯥꯗꯔꯣ
ꯑꯁ ꯅꯠꯇꯦ ꯏꯌꯥꯝꯕ ꯏꯌꯥꯝꯕ ꯑꯃ ꯂꯩꯌꯦ ꯑꯩꯅꯥꯛꯇ
ꯅꯨꯄꯥ ꯉꯥꯛꯇ
ꯍꯣꯏ ꯅꯨꯄꯥ ꯉꯥꯛꯇꯅꯦ ꯂꯩꯁꯥꯕꯤ ꯄꯥꯝꯃꯦ ꯂꯩꯁꯥꯕꯤ ꯄꯤꯔꯛꯑꯣ
ꯑꯩꯈꯣꯏꯁꯨ ꯅꯨꯄꯥ ꯄꯥꯝꯃꯦ ꯅꯨꯄꯥ ꯄꯤꯔꯛꯑꯣ
ꯀꯦ
ꯑꯩꯈꯣꯏꯁꯨꯦ ꯅꯨꯄꯥ ꯑꯩꯈꯣꯏꯁꯨ ꯅꯨꯄꯥ ꯑꯃ ꯂꯧꯇꯅꯤ
ꯑꯥ ꯑꯗꯨꯅꯪ ꯐꯔꯌꯦ ꯀꯩꯅꯣ
ꯐꯒꯦ
ꯐꯠꯇꯦ
ꯐꯗꯦ ꯐꯗꯦ ꯐꯠꯇꯦ
ꯐꯠꯇꯦ ꯑꯗꯨ ꯑꯩꯈꯣꯏ ꯃꯃꯥ ꯑꯩꯈꯣꯏ ꯃꯃꯥ ꯕꯕꯥꯗꯤ ꯑꯗꯨꯝ ꯀꯔꯤ ꯀꯔꯤ ꯇꯧꯔꯤꯕ꯭ꯔꯥ ꯑꯗꯨꯝ ꯌꯨꯝꯗ ꯑꯗꯨꯝ ꯂꯧ ꯁꯨꯔꯒ ꯂꯩꯕ꯭ꯔꯥ
ꯂꯧ ꯁꯨꯔꯒ ꯑꯗꯨꯝ ꯂꯩꯔꯦ ꯀꯩꯗꯧꯔꯤ ꯃꯤ ꯂꯥꯏꯔꯕꯅꯤꯅ
ꯌꯥꯏꯗ ꯅꯣꯏ ꯌꯨꯝ ꯌꯧꯔꯀꯥꯟꯗ ꯑꯁ ꯅꯣꯏ ꯌꯨꯝꯗꯣ ꯆꯦꯛꯀꯤ ꯃꯊꯣꯟ ꯃꯊꯣꯟ ꯁꯔꯝꯅꯤ ꯁꯔꯝꯗꯧ ꯃꯥꯜꯂꯤ ꯍꯦ
ꯑꯣꯏꯔꯝꯅꯤ
ꯍꯥ
ꯑꯣꯏꯔꯝꯅꯤꯕ
ꯎꯝ ꯉꯁꯤꯗꯤ ꯌꯨꯝ ꯀꯩ ꯆꯠꯊꯣꯛꯇ꯭ꯔꯦ ꯑꯗꯨꯝ ꯂꯩꯔꯕ
ꯎꯝ ꯂꯩꯔꯦ ꯍꯥꯥ
ꯍꯥꯏꯔꯣ ꯍꯥꯏꯔꯣ
ꯌꯨꯝꯗ ꯑꯗꯨꯝ ꯂꯩꯌꯦ ꯀꯣꯆꯤꯡꯁꯨ ꯂꯧꯕ ꯂꯣꯏꯔꯦ ꯑꯗꯨꯒ ꯍꯧꯖꯤꯛꯀꯥꯟꯗꯨ ꯁꯤꯗ ꯃꯤꯉꯣꯟ ꯃꯤꯕꯨ ꯎꯝ ꯀꯣꯜ ꯇꯧꯅꯕꯗꯤ ꯇꯧꯁꯤ ꯌꯥꯝ ꯂꯩꯌꯦꯕ ꯑꯗꯣ ꯃꯤꯕꯨ ꯋꯥꯔꯤ ꯁꯥꯕ ꯇꯟꯕꯒꯤ ꯇꯧꯗꯕ
ꯑ ꯇꯜꯂꯨꯅꯨ ꯇꯜꯂꯨꯅꯨ
ꯍꯧꯖꯤꯛꯁꯨ ꯌꯥꯝ ꯂꯩꯔꯤ ꯑꯩꯒꯤ
ꯅꯪꯒꯤ ꯌꯥꯝ ꯂꯩꯔꯤꯌꯦ ꯑꯗꯨꯗꯤ ꯇꯧꯈꯥꯏꯔꯣ
ꯌꯥꯏꯌꯦ ꯑꯗꯨ ꯑꯩ ꯇꯟꯕꯒꯤ
ꯍꯝ ꯑꯗꯨ ꯅꯪꯒꯤ ꯅꯃꯥꯟꯅꯕꯤ ꯈꯣꯏꯒ ꯄꯨꯟꯕ꯭ꯔꯣ
ꯄꯨꯟꯗꯤꯌꯥ ꯑꯩꯗꯤ ꯏꯇꯣꯝꯗ ꯚꯔꯥꯗ ꯂꯩꯕꯅꯤꯅ ꯃꯣꯏꯁꯨ ꯇꯣꯉꯥꯟ ꯇꯣꯉꯥꯟ ꯃꯐꯝ ꯇꯣꯉꯥꯟꯅ ꯃꯣꯏ ꯊꯕꯛ ꯇꯣꯉꯥꯟ ꯇꯣꯉꯥꯟ ꯂꯩꯕꯅꯤꯅ
ꯎꯝ
ꯃꯥꯏ ꯊꯕꯛ ꯇꯣꯉꯥꯟ ꯇꯣꯉꯥꯟꯂꯦ
ꯍꯣꯏꯅꯦ ꯑꯗꯨ ꯅꯪ ꯈꯣꯟꯖꯦꯜꯗꯤ ꯌꯥꯝ ꯐꯖꯩꯌꯦ
ꯌꯥꯔꯦꯍꯦ
ꯍꯥ
ꯍꯣꯔꯦꯟꯗꯤ ꯀꯩ ꯏꯟꯁꯥꯡ ꯆꯥꯔꯅꯤ
ꯍꯧꯔꯦꯟ
ꯍꯣꯏ ꯍꯣꯢ
ꯈꯪꯗꯦ
ꯏꯟꯁꯥꯡ ꯑꯍꯥꯎꯕ ꯄꯤꯔꯛꯎꯔꯣ
ꯄꯩꯁꯥ ꯊꯔꯛꯣꯑꯣ
ꯑꯩ ꯄꯩꯁꯥ ꯊꯥꯅꯤꯡꯗꯦ ꯄꯤꯔꯗꯦ ꯄꯤ ꯄꯤ ꯄꯤꯍꯥꯟ ꯅꯤꯡꯏ
ꯈꯨꯖꯥ ꯄꯩꯁꯥ ꯊꯥꯔꯛꯑꯗꯤ ꯑꯩ ꯂꯩꯕ ꯌꯥꯏꯌꯦꯅ ꯑꯗꯨꯒ ꯅꯪꯅ ꯄꯤꯌꯦ ꯍꯥꯏꯕꯁꯨ ꯌꯥꯏꯌꯦꯅ ꯅꯪꯅ ꯊꯥꯔꯛꯄꯅꯤꯅꯅ ꯂꯩꯕꯤꯕꯅꯤ ꯍꯥꯏꯅ
ꯍꯦ ꯍꯦ
ꯎꯝ ꯎꯝ ꯎꯝ ꯎꯝ